ꯏꯔ ꯍꯂꯣ ꯇꯥꯄ꯭ꯔꯣ
ꯍꯣꯏ ꯇꯥꯏꯌꯦ ꯀꯔꯤ ꯇꯧꯕ꯭ꯔꯣ
ꯑꯁ ꯔꯦꯁ ꯇꯧꯔꯣ ꯂꯩꯌꯦ꯫
ꯔꯦꯁ ꯇꯧꯕ ꯈꯛꯇꯔꯣ ꯅꯪ ꯅꯪꯒꯤ ꯊꯕꯛ
ꯑꯥ ꯆꯥꯛ ꯆꯥꯔꯕ꯭ꯔꯣ
ꯆꯥꯛꯇ ꯆꯔꯦ
ꯀꯩ ꯍꯦꯟꯁꯥꯡ ꯆꯥꯕ꯭ꯔꯣ
ꯑꯁ ꯅꯪꯁꯨ ꯈꯪꯅꯣꯏꯔꯣ
ꯑꯗꯨ ꯑꯣꯏꯔꯁꯨ ꯑꯗꯨꯝ ꯈꯨꯝꯃꯨꯅꯦ
ꯁꯥ ꯑꯀꯪꯕꯒ ꯁ ꯁ ꯀꯪꯕꯒ ꯑ ꯆꯤꯂꯤ ꯄꯥꯎꯗ ꯇꯣꯛꯈꯔꯤ ꯍꯥꯏꯕ꯭ꯔꯥ
ꯎꯝ
ꯑꯗꯨ ꯍꯥꯞꯄꯒ ꯆꯥꯏꯑꯌꯦ
ꯎ ꯍꯧ ꯇꯗ
ꯀꯔꯤꯒꯤ ꯀꯔꯤꯒꯤ
ꯎꯒꯗꯣ ꯇꯦꯁ ꯇꯣ
ꯌꯥꯝ ꯊꯣꯡꯗꯕ ꯌ ꯑꯣꯏꯔꯝꯃꯤ
ꯑꯦ ꯎꯁꯞ ꯈꯣꯏꯗꯤ ꯌꯥꯝ ꯍꯧꯋꯏꯅ
ꯑꯗꯣ ꯑꯣꯏꯅ ꯊꯣꯡꯕꯗꯣ ꯀꯨꯏꯅ ꯊꯣꯡꯗꯕꯒꯤ ꯑꯣꯏꯔꯝꯅꯤ ꯑꯗꯨꯗꯤ
ꯎꯡꯅꯤ
ꯁꯨ ꯑꯗꯨꯃꯥꯏ ꯈꯟꯕ ꯀꯨꯏꯅ ꯊꯣꯡꯕꯗꯤ ꯎꯝ ꯀꯨꯏꯅ ꯊꯣꯡꯗꯕꯒꯤ ꯑꯣꯏꯔꯝꯅꯤ
ꯑꯝ ꯃꯊꯪꯗꯗꯤ ꯑꯩ ꯊꯣꯡꯈꯤ
ꯎꯝ ꯃꯥꯒꯤ ꯃꯆꯜꯗꯣ ꯈꯔ ꯇꯥꯏ ꯇꯥꯏ ꯇꯧꯔꯤꯑꯕꯀꯣ
ꯑꯥ
ꯑ ꯁꯣꯐ ꯇꯧꯕꯐꯥꯎ ꯊꯣꯡꯡꯂꯗꯤ ꯍꯥꯎꯒꯅꯤ ꯈꯟꯕ ꯑꯩꯅ
ꯎꯝ ꯁꯣꯞ ꯇꯧꯔꯁꯨ ꯑꯗꯨꯝ ꯆꯥꯔꯗꯤ ꯃꯍꯥꯎꯗꯣ ꯊꯣꯛꯧꯀꯅꯤ
ꯑꯗꯨ ꯀꯔꯤꯑꯣ ꯄꯨꯔꯥ ꯅꯪ ꯑꯁꯤꯖꯤꯅ ꯃꯣꯇꯣꯔ ꯍꯥꯞꯅꯤꯡꯉꯥꯏ ꯈꯛꯇꯅꯦ ꯈꯟꯕ ꯑꯁꯤꯖꯤꯅ ꯃꯣꯇꯣ ꯍꯥꯞꯄ꯭ꯔꯗꯤ ꯇꯦꯁꯇꯣ ꯄꯉꯥꯟꯗꯅꯤ
ꯑꯗꯨꯒꯤ ꯅꯠꯇꯕ
ꯆ ꯀꯔꯤꯗ ꯁꯃꯔꯣ
ꯎꯝ ꯉ ꯑꯗꯣ ꯇ ꯂꯡꯉꯤꯒ ꯅꯪ ꯂꯧꯕꯗꯣ ꯍꯧꯗꯧꯕ ꯃꯥꯅꯦ
ꯍꯔ ꯑꯗꯨꯅꯦ ꯌꯥꯝꯕꯅꯦ
ꯑꯗꯨꯅ ꯍꯧꯗꯕ ꯃꯥꯜꯂꯦꯕ ꯐꯖꯅ ꯀꯪꯕꯒꯤ ꯇꯦꯁꯇꯨ ꯂꯩꯇꯕ ꯃꯥꯜꯂꯦ
ꯑꯁ ꯄꯤꯛꯄꯒꯤ ꯑꯣꯏꯔꯝꯅꯤ ꯆꯥꯎꯕꯗꯤ ꯉꯥꯁꯨ ꯍꯥꯎꯋꯤꯅ
ꯈꯪꯗꯦ ꯀꯃꯥꯏꯅ ꯇꯧꯕꯅꯣ
ꯑꯗꯨꯃꯥꯏꯅ ꯇꯧꯕꯅꯦ
ꯄꯤꯛꯇ꯭ꯔꯁꯨ ꯆꯥꯎꯔꯁꯨ ꯍꯧꯗꯤ ꯑꯗꯨꯝ ꯍꯧꯋꯏꯅ
ꯅꯠꯇꯦ ꯃꯥꯒꯤ ꯊꯥꯎ ꯑꯃ ꯂꯩꯕꯗꯣ ꯐꯦꯠꯁ ꯀ ꯁꯔꯣꯛꯞꯇꯤ ꯂꯩꯇꯕꯅꯦ ꯃꯣꯏꯗꯤ ꯆꯥꯎꯕ ꯖꯥꯠꯅꯤꯅ ꯆꯥꯎꯕ ꯖꯥꯠ ꯑꯣꯏꯔꯒ ꯄꯤꯛꯄꯒꯤ ꯑꯣꯏꯔꯝꯒꯅꯤ ꯄꯤꯛꯄꯒꯤ ꯖꯥꯠ ꯑꯣꯏꯕ ꯑꯣꯏꯔꯗꯤ ꯑꯗꯨꯝ ꯑꯗꯨꯗ ꯑꯗꯨꯝ ꯍꯧꯈ꯭ꯔꯅꯤ
ꯎꯝ
ꯑꯗꯣ ꯃꯥ ꯃꯥꯁꯦ ꯇꯦꯛꯄꯒꯤ ꯀꯣꯏ ꯂꯣ ꯗꯣꯂꯣ ꯍꯥ ꯈꯕꯅꯦ
ꯆꯠ ꯅꯩꯅꯅ
ꯎꯝ ꯃꯣꯏꯒꯤ ꯇꯦꯁꯁꯦ ꯁꯣꯏ ꯌꯥꯝ ꯋꯜꯂꯦ ꯍꯥꯏꯔꯒ ꯂꯩ
ꯑꯝ ꯑꯁ ꯉꯁꯤꯁꯦ ꯇꯨꯝꯅꯤꯡꯉꯩꯗ
ꯇꯨꯋꯦꯞ ꯇꯥꯔꯗꯤ ꯇ꯭ꯋꯦꯞ ꯇꯥꯔꯗꯤ ꯑꯣꯐꯤꯁ ꯇ ꯑꯃꯨꯛ ꯀꯥꯒꯅꯤ
ꯀꯔꯤ ꯊꯕꯛ ꯇꯧꯗꯣꯏꯅꯣ ꯅꯪ ꯊꯕꯛ ꯇꯧꯗꯔꯤ ꯍꯥꯏꯗꯥꯏ ꯅꯪꯒꯤ ꯑꯣ ꯑꯗꯨꯒꯨꯝꯕ ꯍꯥꯏꯕ ꯌꯥꯗꯦꯀꯣ
ꯅꯪ ꯊꯕꯛ ꯅꯪ ꯊꯕꯛ ꯂꯩꯇꯦꯕ ꯅꯪꯗ ꯊꯕꯛ ꯇꯧꯗꯦꯕ
ꯇꯧꯗꯦ
ꯑꯗ ꯑꯣꯐꯤꯁ ꯚꯤꯖꯤꯠ ꯇꯧꯒꯦ ꯍꯥꯏꯕ꯭ꯔꯣ ꯃꯤꯅ ꯀꯧꯕ꯭ꯔꯥ ꯅꯪꯕꯣ
ꯑꯗꯨꯝ ꯚꯤꯖꯤꯠ ꯇꯧꯒꯦ ꯇꯧꯕꯅꯤꯗ ꯄ꯭ꯔꯥꯊꯅꯥ ꯇꯧꯅꯤꯡꯉꯥꯏ
ꯑꯗꯨꯁꯨ ꯌꯥꯏꯔꯦ ꯑꯁ ꯅꯪ ꯆꯠꯈ꯭ꯔꯗꯤ ꯀꯣꯜ ꯇꯧꯅꯤꯡꯉꯥꯏ ꯂꯩꯔꯔꯣꯏ ꯏꯃꯥꯟꯅꯕꯤꯁꯨ ꯉꯥꯏꯔꯒ ꯂꯩꯕꯅꯦ ꯅꯪꯒꯤꯗ
ꯍꯣꯔꯦꯟꯁꯨ ꯇꯧꯕ ꯌꯥꯏꯗꯅ
ꯎꯝ ꯑꯗꯨꯁꯨ ꯃꯇꯝ ꯃꯇꯝ ꯂꯩꯗꯅ ꯑꯉꯥꯡ ꯇꯨꯝꯕ ꯃꯇꯝꯗ
ꯍꯣꯏ ꯊꯕꯛ ꯂꯩꯔꯗꯤ ꯑꯃꯨꯛꯀ ꯅꯪꯗꯕꯒ ꯑꯗꯨꯒꯤꯅꯤꯗ
ꯑꯁ ꯄꯨꯟꯁꯤꯁꯦ ꯊꯕꯛ ꯌꯥꯝꯕꯅꯤꯅ ꯒ꯭ꯌꯥꯟ ꯇꯥꯗ꯭ꯔꯦꯅꯦ
ꯎꯝ ꯊꯕꯛ ꯇꯧꯗ꯭ꯔꯗꯤ ꯆꯥꯅꯤꯉꯥꯏ ꯐꯪꯉꯔꯣꯏꯅꯦ ꯊꯕ ꯇꯧꯅꯤꯡꯉꯥꯏꯒꯤꯗꯃꯛꯅꯦꯅꯦ ꯁꯤ ꯇꯧꯕꯗ ꯋꯥꯗꯕꯗꯣ ꯀꯣꯏ ꯐꯕꯅꯦ ꯃꯤ ꯑꯇꯩꯗꯤ ꯁꯤ ꯍꯦꯟꯅ ꯋꯥꯔꯒ ꯐꯕꯅꯦ ꯑꯗꯣ ꯑꯩꯈꯣꯏ ꯑꯕꯣꯛꯀꯤꯗꯣ ꯃꯥꯒꯤ ꯎꯝ ꯑꯩꯈꯣꯏꯒꯤꯗꯣ ꯁꯤ ꯑꯕꯣꯛꯀꯤꯗꯣ ꯄꯦꯟꯁꯤꯟꯒꯤꯗꯣ ꯑꯗꯣ ꯀꯩꯅꯣ ꯅꯝꯕꯔ ꯃꯤ ꯃꯣꯏ ꯑꯣꯐꯤꯁꯥꯔꯈꯣꯏꯒꯤ ꯅꯝꯕꯔꯗ ꯐꯣꯇꯣ ꯅꯝꯂꯒ ꯊꯥꯒꯗꯕꯅꯦ ꯍꯥꯏꯌꯦ
ꯎꯝ
ꯑꯣ ꯅꯝꯕꯔꯗꯤ ꯈꯪꯗꯦ ꯀꯅꯥ ꯀꯅꯥꯉꯣꯟꯗ ꯂꯧ
ꯑꯦ ꯑꯩ ꯍꯡꯒꯦ
ꯑꯗꯨꯗꯣ ꯇꯥꯂꯨ ꯃꯃꯥ ꯑꯩ ꯊꯦꯡꯅꯌꯦꯕꯀꯣ ꯂꯥꯁ ꯇꯥꯏꯝ ꯑꯩ ꯃꯤꯇꯤꯡ ꯆꯠꯄꯗ ꯑꯗꯨꯗ ꯃꯣꯏꯅ ꯍꯥꯏꯌꯦ ꯑꯦ ꯃꯣꯏꯒꯤꯗꯤ ꯆꯡꯈ꯭ꯔꯦ ꯅꯪ ꯀꯦ ꯋꯥꯏ ꯁꯤ ꯇꯧꯗꯕ ꯑꯣꯏꯔꯝꯅꯤ ꯑ ꯗꯤꯁ ꯃꯟ ꯖꯨꯂꯥꯏꯗ ꯑꯃꯨꯛ ꯐꯪꯒꯅꯤ ꯃꯣꯏꯗꯤ ꯑꯗꯨꯃꯥꯏ ꯍꯥꯏꯕ ꯑ ꯈꯣꯏꯒꯤꯗꯤ ꯆꯍꯤ ꯑꯍꯨꯝꯗ꯭ꯔꯥ ꯐꯪꯗꯔꯦ ꯍꯥꯏꯌꯦ ꯑꯗꯨꯅ ꯑꯦ ꯅ ꯀꯦ ꯁꯤ ꯇꯧꯗꯅꯕꯒꯤꯅꯦ ꯑꯗꯣ ꯃꯣꯏꯒꯤ ꯄꯥꯁ ꯑꯣ ꯃꯥꯒꯤ ꯑꯙꯥꯔ ꯄꯥꯏꯔꯒ ꯃꯥꯒꯤ ꯄꯦꯟꯁꯤꯜꯒꯤ ꯕꯨꯛ ꯑꯗꯨ ꯄꯥꯏꯔꯒ ꯃꯥ ꯂꯦꯄꯑꯃ ꯃꯥ ꯑ ꯑꯗꯨ ꯄꯥꯏꯔꯒ ꯂꯦꯞꯀꯗꯕꯅꯦꯌꯦ ꯐꯣꯇꯣ ꯂꯧꯕꯗꯣ
ꯎꯝ
ꯑꯗꯨ ꯂꯧꯔꯒ ꯊꯥꯕꯅꯦ ꯃꯤ ꯃꯣꯏꯒꯤ ꯑꯣꯐꯤꯁꯔ ꯑꯩꯉꯣꯟꯗ ꯍꯥꯏꯕ ꯑꯣ ꯑꯩꯈꯣꯏ ꯑꯗꯨꯕꯨꯗꯤ ꯇꯧꯗꯔꯦꯅ ꯑꯗꯨꯝ ꯑꯁꯤꯒꯤ ꯄꯥꯎꯗꯣ ꯑꯃꯨꯛꯀ ꯇꯥꯔꯗꯤ ꯑꯗꯨꯝ ꯍꯪꯒꯅꯤ
ꯇꯞꯅ ꯇꯧꯒꯦ ꯑꯗꯨꯗꯤ
ꯎꯝ ꯑꯃꯨꯛꯀ ꯐꯪꯒꯅꯤ ꯍꯥꯏꯕꯅꯤꯅ
ꯉꯁꯥꯏ ꯀꯅꯥꯔꯥ ꯍꯥꯡꯪꯂꯥꯛꯄꯗꯣ
ꯇꯂꯤꯅ ꯅꯠꯇꯦ ꯑꯗꯨ ꯠꯇꯦ ꯑꯗꯨꯅꯠꯇꯦꯩꯅꯣꯅꯦ ꯑ ꯁꯝꯂꯨ ꯈꯪꯕ꯭ꯔꯥ ꯀꯣꯛꯂꯣꯡꯒꯤ ꯅꯨꯄꯤꯗꯣ
ꯎꯝ
ꯅꯝꯁꯨꯒꯤ ꯅꯨꯄꯤꯗꯣ ꯑꯗꯨ ꯅꯨꯄꯤꯅꯤꯗ
ꯃꯥ ꯇꯧꯋꯦ ꯍꯥꯏꯕ꯭ꯔꯥ
ꯇꯧꯅꯤꯡꯉꯦ ꯑꯗꯨꯣ ꯑꯩꯈꯣꯏ ꯑꯩꯗꯤ ꯂꯣꯟ ꯍꯥꯏꯇꯦꯕ
ꯑꯥ
ꯂꯣꯟꯗꯣ ꯃꯥ ꯍꯥꯏ ꯉꯥꯡꯕ ꯍꯥꯏꯗꯤꯦ
ꯑ
ꯁꯤꯇꯤ ꯌꯥꯔꯣꯏꯅꯦꯔ ꯑ ꯅꯪ ꯂꯣꯏ ꯈꯪꯕꯗꯣ ꯍꯥꯏ ꯑꯔꯒ ꯂꯔ ꯑꯁ ꯑꯩꯒꯤꯇ ꯂꯗꯤ ꯃꯅꯦ ꯍꯥꯏꯕꯣ
ꯑꯝ
ꯑꯒ ꯉꯁꯥꯏ ꯀꯣꯜ ꯇꯧꯔꯛꯄꯗꯤ ꯇꯤꯜꯂꯤꯉꯤꯅꯦ ꯃꯥꯁꯨ ꯁꯦꯝꯒꯦ
ꯍ ꯑꯣ
ꯃꯣꯏ ꯂꯩꯔꯗꯤ ꯑꯩꯈꯣꯏꯒꯤꯗꯃꯁꯨ ꯍꯦꯟꯅ ꯅꯨꯡꯉꯥꯏꯔꯗꯤ
ꯎꯝ ꯃꯥꯗꯤ ꯃꯩꯇꯩꯂꯣꯟ ꯈꯪꯂꯝꯒꯅꯤ
ꯎꯗ ꯃꯥꯏꯗꯤ ꯏꯝꯐꯥꯜꯗ ꯑꯗꯨꯝ ꯂꯩꯕꯅꯤꯅ
ꯑꯥ ꯑꯥ ꯅꯗ ꯂꯩꯔꯅꯤꯀꯣ
ꯎꯝ ꯃꯤꯒꯤ ꯌꯨꯝꯗ ꯂꯩꯔꯝꯕꯅꯦ
ꯐꯩꯅꯤ ꯑꯗꯨꯗꯤ
ꯎꯝ ꯃꯤ ꯌꯥꯝꯅꯗꯤ ꯍꯦꯟꯅ ꯐꯥꯎꯕ ꯑꯩꯈꯣꯏ ꯏꯅꯥꯎꯅꯨꯄꯤꯗꯣ ꯑꯩꯈꯣꯏ ꯗꯦꯜꯂꯤꯗ ꯑꯩꯈꯣꯏ ꯏꯅꯥꯎꯅꯨꯄꯤꯗꯣ ꯃꯥꯗꯤ ꯑꯇꯣꯞꯄ ꯐꯣꯟ ꯄꯥꯏꯕꯒꯤꯀꯣ ꯌꯥꯗꯦꯌꯦ
ꯍꯥꯥ
ꯑꯗꯨꯒꯤ ꯃꯥꯒꯤꯗꯤ ꯎ ꯑꯗꯨꯣꯉꯣ ꯇꯧꯅꯤꯡꯉꯥꯏꯁꯨ ꯊꯣꯛꯇꯕꯀꯣ
ꯎꯝ
ꯑꯗꯨꯒꯤ ꯃꯥ ꯌꯥꯗꯧ ꯃꯥꯟꯂꯦ ꯑꯗꯨ ꯃꯥꯅ ꯑꯩꯒꯤ ꯅꯨ ꯅꯨꯄꯥꯒꯤꯗ ꯁꯦꯝꯒꯦꯕ ꯅꯠꯇ꯭ꯔꯗꯤ ꯑꯩꯒꯤ ꯐꯣꯟ ꯀꯕꯨꯗꯣꯁ ꯑꯃꯒꯥꯏ ꯄꯥꯏ ꯀꯦ ꯏ ꯍꯦ
ꯎꯝ ꯑꯗꯨꯁꯨ ꯌꯥꯏꯅꯤ ꯑꯗꯨꯅ ꯐꯔꯅꯤ
ꯍꫭꯏ ꯀꯂꯝꯃꯥꯏ ꯇꯧꯗꯨꯏꯕ
ꯏꯁ ꯊꯕꯛ ꯇꯧꯅꯤꯡꯗꯦꯗ ꯐꯤ ꯁꯨꯅꯤꯡꯉꯥꯏꯁꯨ ꯌꯥꯝ ꯂꯩꯌꯦ
ꯏꯁꯤꯡ ꯇꯥꯔꯒ ꯇꯧꯑꯣ ꯄꯤꯗꯤ ꯏꯁꯤꯡ ꯇꯥꯗ꯭ꯔꯗꯤ ꯋꯥꯒꯅꯤ
ꯎꯝ
ꯍꫭꯔꯦꯟ ꯋꯥꯁ ꯔꯨꯝꯒꯤꯁꯨꯨ ꯂꯩꯇꯔꯗꯤ
ꯉꯁꯥꯏ ꯋꯥꯁꯔꯨꯝꯒꯤ ꯋꯥꯁꯔꯨꯝꯒꯤ ꯄꯥꯏꯞꯇꯣ
ꯎꯝ
ꯁꯤ ꯃꯈꯥꯗ ꯀꯅꯦꯛ ꯇꯧꯕꯗꯣ ꯑꯗꯨꯗꯒꯤ ꯏꯁꯤꯡ ꯐꯖꯅ ꯆꯠꯂꯒ ꯂꯩꯕ ꯑꯩꯅ ꯑꯁ ꯑꯁ ꯀꯗꯥꯏꯗꯒꯤꯔ ꯃꯈꯣꯟ ꯇꯥꯏꯗ ꯌꯦꯡꯂꯒ ꯏꯁꯤꯡꯁꯦ ꯂꯣꯏ ꯐꯨꯗ ꯂꯩꯅꯦ ꯃꯈꯥꯗ ꯑꯗꯨꯒꯤ ꯑꯩꯅ ꯆꯪꯔꯒ ꯑꯃꯨꯛꯀ ꯁꯦꯝꯕꯅꯦ ꯑꯗꯣ ꯁꯤꯟꯇꯦꯛꯁꯇ ꯏꯁꯤꯡ ꯌꯦꯡꯂꯒ ꯑꯥ ꯆꯠꯈ꯭ꯔꯕ
ꯑꯣ
ꯑꯦꯍꯦ ꯎꯝ ꯐꯖꯅ ꯄꯨꯍꯜꯂꯣ ꯅꯠꯇ꯭ꯔꯗꯤ ꯑꯗꯨ ꯃꯅꯨꯡꯗ ꯑꯗꯨꯝ ꯆꯤꯡꯕꯒꯤꯀꯣ
ꯎꯝ
ꯄꯣꯛꯈ꯭ꯔꯥꯕ ꯃꯥꯜꯂꯦꯕ
ꯃꯥꯅꯦ
ꯏꯁꯤꯡ ꯅꯥꯗꯕꯒ ꯎꯝ ꯅꯪ ꯔꯕꯔꯗꫭ ꯂꯣꯏ ꯀꯥꯠ ꯇꯧꯕ ꯂꯩ ꯍꯥꯏꯗꯨꯗꯤ
ꯔꯦꯗꯤꯗ ꯂꯩꯔꯦ
ꯃꯐꯝ ꯑꯅꯤ ꯇꯧꯒꯗꯕ ꯁꯤ ꯁꯤꯟꯇꯦꯛꯁ ꯃꯅꯥꯛꯇꯁꯨ ꯐꯖꯅ ꯄꯨꯜꯂꯣ
ꯎꯝ
ꯅꯠꯇ꯭ꯔꯗꯤ ꯑꯣꯏꯔꯔꯣꯏ
ꯑꯥ ꯁꯦꯝꯒꯦ
ꯉꯁꯤꯒꯤ ꯅꯣꯡ ꯆꯨꯔꯥꯛꯀꯅꯤ ꯍꯥꯏꯔꯒ ꯆꯨꯁꯨ ꯆꯨꯔꯛꯇꯦ
ꯍꯣꯔꯦꯟ ꯆꯨꯕꯁꯨ ꯌꯥꯏꯅ
ꯀꯩ ꯅꯪꯁꯦ ꯑꫭꯖꯥ ꯅ ꯇꯨꯝꯅꯤꯡꯑꯦ
ꯎꯃꯪ ꯐꯖꯥꯅ ꯊꫭꯛꯑꯦ ꯃꯥ
ꯐꯖꯅ ꯁꯦꯝꯕꯤꯈ꯭ꯔꯣ ꯉꯁꯤꯗꯤ ꯁꯥꯕꯁꯦ ꯈꯔ ꯅꯨꯡꯉꯥꯏꯅꯤ
ꯎꯝ
ꯌꯥꯝ ꯁꯥꯕꯗꯤ ꯅꯠꯇꯦꯅ
ꯎꯝ ꯎꯝꯝ
ꯇꯨꯝꯅꯤꯡꯕ꯭ꯔꯣ
ꯇꯨꯝꯊꫭꯛꯈꯔꫭ ꯎꯝ ꯇꯨꯝꯅꯤꯡꯉꯦ
ꯑꯍꯣ ꯌꯥꯝꯅꯤ ꯑꯗꯣ ꯇꯧꯅꯤꯡꯗꯦ
ꯎꯝ ꯇꯃꯒꯗꯧꯕ ꯕꯦꯗꯤꯌꯔꯅꯤ꯫